ꯍꯜꯂꯣ
ꯍꯜꯂꯣ
ꯑ
ꯀꯩ ꯇꯧꯔꯝꯃꯤꯅꯣ
ꯁꯨꯝ ꯍꯤꯞꯄꯝꯕꯅꯦ
ꯍꯜꯂꯣ
ꯇꯥꯕꯔꯣ
ꯇꯥꯏ ꯇꯥꯏ ꯅꯪ ꯕꯁꯇꯣ ꯈꯔ ꯄꯤꯛꯄ
ꯍꯧꯅ ꯇꯥꯔꯕꯔꯣ
ꯇꯥꯄꯦꯗ
ꯀꯔꯤꯒꯤ ꯑꯣꯏꯖꯥꯠꯅꯣ
ꯐꯔꯦ ꯐꯔꯦ ꯈꯔ ꯈꯔ ꯍꯧꯔꯛꯑꯦ ꯀꯩꯗꯧꯔꯝꯃꯤꯅꯣ
ꯁꯨꯝ ꯍꯤꯄꯝꯕꯗꯤ ꯅꯪꯗꯦ
ꯁꯥꯃꯟꯅꯅ ꯎꯔꯨꯝ ꯎ ꯃꯈꯥꯔ ꯐꯝꯃꯤ ꯏꯃꯨꯡꯗꯨꯒ ꯂꯩꯕꯗ ꯁꯥꯕꯅ ꯏꯪꯉꯦ
ꯉꯔꯥꯡ ꯅꯣꯏ ꯏꯃꯥꯟꯅꯕꯤꯒ ꯀꯣꯏ ꯆꯠꯨꯎꯗ ꯀꯥꯏꯗꯅ ꯑꯩ ꯏꯁꯇꯁꯇ ꯎꯔꯝꯃꯦ
ꯀꯩꯅꯣꯗꯅꯤ ꯀꯩꯕ ꯑꯔꯥꯏ ꯍꯥꯏꯕ꯭ꯔꯥ ꯑ ꯑꯍꯥꯏ ꯍꯥꯏꯕ꯭ꯔꯥ ꯀꯩꯅꯣꯝ ꯍꯥꯏꯕꯅꯦ ꯃꯐꯝ ꯑꯃ ꯐꯖꯩꯌꯦꯅ ꯆꯠꯂꯨꯕꯅꯦ ꯑꯗꯨꯗꯨꯒ ꯊꯣꯡ ꯍꯥꯡꯉꯝꯗ꯭ꯔꯦ ꯑꯗꯨ ꯍꯥꯡꯉꯝꯗꯕꯩ ꯊꯣꯛꯂꯛꯑꯒ ꯀꯣꯡꯕꯒꯤ ꯃꯤꯠ ꯆꯣꯟꯗ ꯑꯆꯥꯄꯣꯠ ꯑꯣꯏꯅ ꯆꯥꯔꯅ ꯑꯆꯥꯄꯣꯠ ꯆꯥꯕ ꯆꯠꯂꯦ
ꯀꯣꯡꯕꯒꯤ ꯃꯤꯠ ꯖꯣꯟ
ꯑꯝ
ꯑꯥꯔ ꯑꯥꯔ ꯑꯥꯏꯗꯣ ꯊꯣꯛ ꯍꯥꯡꯉꯝꯗ꯭ꯔꯦ ꯍꯥꯏꯔꯣ
ꯊꯣꯡ ꯍꯥꯡꯉꯝꯗ꯭ꯔꯦꯕ ꯃꯣꯏ ꯆꯥꯐꯝꯁꯨ ꯂꯩꯕ ꯑꯗꯗꯒꯤ ꯃꯐꯝꯁꯨ ꯐꯖꯕꯅꯦꯕ
ꯑꯗꯨ ꯃꯤ ꯌꯥꯝ ꯆꯠꯅꯔꯤꯦꯅꯦ ꯍꯧꯖꯤꯛꯐꯥꯎ ꯑꯗꯨꯗꯣ ꯍꯜꯂꯣ
ꯍꯥꯎ
ꯍꯧꯖꯤꯀꯤ ꯑꯔ ꯑꯥꯏꯁ ꯑꯔ ꯑꯥꯏꯗꯣ ꯍꯧꯖꯤꯛꯀꯥꯟ ꯃꯤ ꯌꯥꯝ ꯆꯠꯅꯔ ꯃꯥꯜꯂꯦꯕ
ꯃꯣꯏ ꯏꯁꯩꯒ ꯇꯧ ꯃꯥꯜꯂꯦ ꯑꯗꯨ ꯃꯐꯝꯗꯣ ꯑꯗꯨ ꯃꯣꯏ ꯊꯣꯡ ꯉꯔꯥꯡ ꯍꯪꯉꯝꯗ꯭ꯔꯤꯗꯣ ꯍꯣꯏ ꯏꯁꯩ ꯇꯧꯕꯒꯤ ꯃꯤꯒꯗꯣ ꯋꯥꯅꯗꯅ ꯊꯕꯛ ꯂꯣꯏꯁꯤꯟꯗ꯭ꯔꯤ ꯍꯥꯏꯕ ꯀꯩꯅꯣ ꯃꯣꯏ ꯉꯔꯥꯡ ꯆꯈꯥꯏꯔꯝꯕ ꯃꯌꯥꯝꯗꯣ ꯑꯗꯨꯗꯨꯒꯤꯅꯤ ꯍꯥꯏꯗꯤ ꯄꯥꯔꯇꯤꯒꯨꯝꯕ ꯑꯗꯩ ꯏꯁꯩꯒꯨꯝꯕ ꯁꯤꯟ ꯂꯣꯟꯗꯅ ꯇꯧꯕ ꯑꯣꯏꯔꯃꯗꯕ ꯃ ꯑꯗꯨ ꯃꯐꯝꯗ
ꯄꯩꯁꯥ ꯄꯥꯏꯕ ꯄꯥꯏꯕ ꯂꯥꯛ ꯃꯥꯜꯂꯤꯅꯦ
ꯍꯥꯥ
ꯄꯩꯁꯥ ꯄꯥꯏꯕ ꯄꯥꯏꯕ ꯂꯥꯛꯄ ꯃꯥꯜꯂꯦꯕ
ꯎꯝ ꯎꯝ ꯄꯩꯁꯥꯄꯥꯏꯕ ꯏꯅ ꯈꯨꯟꯕ ꯌꯥꯝ ꯆꯠꯂꯤ
ꯎꯝ ꯄꯩꯁꯥ ꯄꯥꯏꯗꯕ ꯅꯣꯏ ꯑꯩꯈꯣꯏ ꯈꯛꯇ ꯉꯥꯏꯔꯤꯅꯦ ꯆꯠꯄ ꯐꯪꯗ꯭ꯔꯤꯁꯦ
ꯃꯥꯅꯦ ꯅꯣꯏ ꯑꯩꯈꯣꯏꯗꯉꯥꯏꯔꯦ
ꯑꯇꯣꯞ ꯑꯇꯣꯞꯄ ꯂꯝꯗꯒꯤ ꯍꯥꯏꯗꯤ ꯃꯅꯤꯄꯨꯔꯗ ꯂꯩꯕ ꯅꯟ ꯃꯅꯤꯄꯨꯔꯤꯁꯤꯡꯗꯣ
ꯎꯝ
ꯑꯗꯨꯁꯤꯡꯗꯣ ꯌꯥꯝ ꯂꯥꯛꯑꯒ ꯄꯥꯔꯇꯤꯒ ꯇꯧ ꯃꯥꯜꯂꯦꯕ ꯃꯐꯝꯗꯣ ꯅꯃꯥꯟꯅꯕꯤ ꯀꯩꯀꯩ ꯋꯥꯔꯤꯗꯤ ꯁꯥꯟꯅꯔꯛꯑꯕ
ꯀꯩꯀꯩ ꯋꯥꯔꯤꯕꯨ ꯁꯥꯟꯅꯅꯤ ꯄꯨꯟꯕꯒꯤ ꯅꯨꯡꯉꯥꯏꯕꯩ ꯋꯥꯔꯤ ꯁꯥꯟꯅꯔꯦ
ꯎꯝ
ꯑꯗꯒꯤ ꯀꯔꯝ ꯀꯥꯟꯗ ꯌꯨꯝ ꯄꯥꯟꯕ ꯈꯣꯠꯄ ꯑꯗꯨ ꯃꯉꯥꯏ
ꯎꯝ
ꯆꯍꯤꯗꯤ ꯑꯉꯥꯡ ꯑꯝꯇ ꯅꯠꯁꯜꯂꯛꯇ꯭ꯔꯃꯤꯅ
ꯃꯣꯏ ꯌꯨꯝ ꯄꯥꯟꯅꯔꯅꯤ ꯍꯥꯏꯕ꯭ꯔꯣ
ꯍꯥ
ꯃꯣꯏꯅꯦ ꯅꯃꯥꯟꯅꯕꯤꯁꯤꯡꯗꯣ ꯌꯨꯝ ꯄꯥꯟꯕ ꯌꯥꯎꯔꯅꯤ ꯍꯥꯏꯕ꯭ꯔꯕ
ꯑꯗꯨꯗꯤ ꯍꯥꯏꯅꯗ꯭ꯔꯤ ꯑꯅꯤꯕꯨꯗꯤ ꯄꯥꯟꯈ꯭ꯔꯦ ꯑꯩꯈꯣꯏ ꯃꯔꯛꯇꯒꯤ
ꯎꯝ
ꯍꯧꯖꯤꯛꯀꯤ ꯑꯣꯏꯅꯗꯤ ꯂꯩꯍꯧꯔꯤ ꯀꯥꯡꯕꯨꯁꯦ ꯀꯩꯝ ꯍꯥꯏꯅꯗ꯭ꯔꯤ ꯆꯍꯤ ꯀꯨꯟꯊ꯭ꯔꯥ ꯍꯦꯜꯂꯀꯥꯟꯗ ꯄꯥꯟꯕꯩ ꯋꯥꯔꯤ ꯉꯥꯛꯇ ꯉꯥꯏꯍꯧꯔꯦ
ꯀꯨꯟꯊ꯭ꯔꯥ ꯍꯦꯜꯂꯒ
ꯎꯝ
ꯀꯨꯟꯊ꯭ꯔꯥꯒ ꯀꯌꯥꯗ ꯄꯥꯟꯅꯤ ꯍꯥꯏꯒꯦ
ꯗꯤ ꯀꯨꯟꯊ꯭ꯔꯥ ꯅꯠꯇ꯭ꯔꯒ ꯀꯨꯟꯊ꯭ꯔꯥ ꯈꯔ ꯍꯦꯟꯕ ꯑꯗꯨꯃꯥꯏꯅ ꯍꯥꯏꯩꯅꯍꯧꯋꯤ ꯑꯗꯨꯗꯤ ꯈꯪꯗ꯭ꯔꯦ ꯑꯦꯛꯖꯦꯛꯇꯤ ꯍꯥꯏ ꯉꯝꯗꯃꯤꯅ ꯃꯣꯏꯁꯨ ꯑꯗꯨꯃꯥꯏꯅ ꯆꯥꯎꯔꯥꯛꯄ ꯑꯃ ꯍꯥꯏꯕꯩ ꯋꯥꯅꯤꯗ
ꯃꯣꯏꯗꯤ ꯍꯧꯖꯤꯛꯀꯥꯟ ꯀꯩꯀꯩ ꯍꯣꯠꯅꯈ꯭ꯔꯒꯦ
ꯍꯥꯥ
ꯃꯣꯏ ꯃꯣꯏꯖꯤꯡꯗꯣ
ꯎꯝ
ꯀꯩꯀꯩ ꯇꯧꯅꯈ꯭ꯔꯒꯦꯕ
ꯍꯧꯖꯤꯛꯀꯥꯟꯁꯦ ꯊꯕꯛ ꯃꯈꯜ ꯃꯈꯜꯅꯤ ꯇꯧꯅꯔꯤꯁꯦ ꯊꯕꯛ ꯑꯦꯛꯖꯥꯝ ꯊꯥꯕꯅ ꯊꯥꯕ ꯑꯗꯩꯒꯤ ꯑꯗꯩꯗꯤ ꯇꯨꯏꯁꯟ ꯑꯉꯥꯡ ꯇꯨꯏꯁꯟ ꯇꯧꯕꯅ ꯇꯧꯕ ꯀꯦꯛ ꯁꯥꯕ ꯄꯥꯔꯂꯔ ꯇꯝꯕ ꯆꯠꯄ ꯐꯤ ꯁꯨꯕ ꯆꯠꯄ ꯔꯥꯅꯤ ꯐꯤ ꯋꯥꯡꯈꯩ ꯐꯤ ꯀꯩ ꯀꯩ ꯁꯨꯕ ꯑꯗꯨꯃꯥꯏꯅ ꯂꯣꯏ ꯇꯧꯅꯔꯤ
ꯊꯕꯛ ꯌꯥꯝ ꯀꯟꯅꯔꯤ ꯖꯥꯠꯅꯤꯅꯦ
ꯎꯝ ꯊꯕꯛꯇꯤ ꯌꯥꯝ ꯀꯥꯟꯅꯔꯦ ꯑꯗꯨꯅ ꯅꯣꯡ ꯐꯥꯗꯣꯛ ꯃꯤ ꯁꯨꯕ ꯀꯥꯟꯗ ꯄꯨꯟꯕ ꯑꯩꯈꯣꯏꯁꯨ ꯇꯩꯔꯤꯁꯦ ꯌꯥꯝ ꯇꯣꯏꯅꯗꯤ ꯄꯨꯟꯗꯦ ꯆꯍꯤꯒꯤ ꯃꯅꯨꯡꯗ ꯑꯅꯤꯔꯛ ꯑꯍꯨꯝꯂꯨꯛ ꯀꯨꯝꯕ ꯄꯨꯜꯂꯝꯒꯗ꯭ꯔꯥ ꯍꯥꯏꯗꯤ ꯏꯃꯥꯟꯅꯕꯤ ꯑꯃꯗꯤ ꯃꯄꯥꯟꯂꯣꯝꯗ ꯂꯩꯌꯦꯕꯀꯣ ꯃꯥ ꯊꯣꯛꯂꯛꯄ ꯀꯥꯟꯗ ꯄꯨꯟꯕ ꯑꯗꯣ ꯃꯥ ꯊꯣꯛꯂꯛꯇ꯭ꯔꯤꯉꯩꯗ ꯑꯩꯈꯣꯏ ꯑꯗꯨꯝ ꯄꯨꯟꯕꯁꯨ ꯌꯥꯎꯋꯤ ꯍꯥꯏꯗꯤ ꯃꯥ ꯐꯔꯛ ꯇꯥꯔꯃꯤꯅ ꯑꯩꯈꯣꯏ
ꯃꯄꯥꯜ ꯂꯝꯗ ꯃꯥꯗꯤ ꯀꯩꯗꯧꯔꯤꯅꯣ ꯍꯥꯏꯁꯦ
ꯍꯥꯥ
ꯅꯃꯥꯟꯅꯕꯤ ꯑꯃ ꯃꯄꯥꯟ ꯂꯝꯗ ꯂꯩꯕꯗꯣ
ꯎꯝ
ꯃꯥꯗꯤ ꯃꯄꯥꯥꯜꯂꯝꯗ ꯀꯔꯤ ꯀꯔꯤ ꯇꯧꯔꯤꯅꯣꯕ
ꯊꯕꯛ ꯇꯧꯔꯦ ꯐꯥꯔꯃꯥꯁꯤꯁ ꯇꯝꯕ ꯆꯠꯈꯤꯕꯅꯦꯕ ꯂꯣꯏꯔꯒ ꯊꯕꯛ ꯇꯧꯈ꯭ꯔꯦ ꯃꯥ
ꯃꯄꯥꯟ ꯂꯝꯗ ꯑꯗꯨꯝ ꯇꯧꯔꯤꯔꯣ
ꯎꯝ ꯎꯝ ꯃꯄꯥꯟ ꯂꯣꯝꯗ ꯑꯗꯨꯝ ꯇꯧꯋꯦ
ꯃꯥꯏ ꯅꯨꯄꯥꯥꯗꯤ ꯀꯗꯥꯏꯗ ꯂꯩ ꯍꯥꯏꯒꯦ
ꯍꯥ
ꯃꯥꯒ ꯈꯪꯅꯕ ꯅꯨꯄꯥꯗꯣ ꯑꯗꯨꯃꯥ ꯃꯄꯥꯟ ꯂꯝꯗ ꯂꯩ ꯍꯥꯏꯕ꯭ꯔꯣ
ꯂꯩꯇꯦꯗ
ꯀꯗꯥꯏꯗ ꯂꯩꯕ
ꯃꯌꯨꯝꯗ ꯂꯩ ꯍꯥꯏꯕꯅꯦ
ꯎꯝ
ꯃꯌꯨꯝꯗ ꯂꯩ ꯍꯥꯏꯕꯅꯤ
ꯑꯃꯨꯛ ꯆꯪꯈꯤꯅꯦ ꯍꯥꯏꯕ꯭ꯔꯣ ꯃꯥ
ꯑꯃ ꯆꯪꯈ꯭ꯔꯅꯤ ꯃꯇꯝ ꯈꯔ ꯈꯛꯇꯪ ꯊꯥ ꯅꯨꯃꯤꯠ ꯊꯥ ꯑꯃ ꯐꯥꯗ ꯃꯥꯅꯦ ꯅꯨꯃꯤꯠ ꯀꯨꯟ ꯃꯉꯥꯅꯦꯕ ꯀꯨꯟꯇꯔꯨꯛꯅꯤ ꯍꯥꯏꯕ꯭ꯔꯥ ꯑꯗꯨꯒꯤ ꯁꯨꯇꯤꯅꯦ ꯍꯥꯏꯕꯅꯦꯕ ꯃꯥꯅ ꯊꯣꯛꯂꯛꯏꯗꯣ
ꯎꯝ
ꯃꯇꯝ ꯌꯥꯝꯅ ꯀꯨꯏꯅ ꯂꯩꯕꯒꯤ ꯀꯩꯅꯣ ꯅꯠꯇꯦꯕ ꯊꯥ ꯑꯃ ꯍꯦꯟꯅ ꯂꯩꯔꯗꯤ ꯐꯗꯧꯕ ꯅꯨꯃꯤꯠ ꯀꯨꯟ ꯃꯉꯥꯅꯤ ꯀꯨꯟꯇꯔꯨꯛꯅꯤꯃꯨꯛꯇ ꯊꯥꯝ ꯃꯈꯥꯏ ꯈꯔ ꯍꯦꯟꯕꯩ ꯆꯥꯡ꯫ ꯊꯥ ꯑꯃꯁꯨ ꯐꯥꯗꯕꯤ
ꯐꯥꯔꯃꯥꯁꯤꯁ ꯄꯨꯔꯤꯕ ꯃꯐꯝꯗꯣ
ꯑꯥ
ꯄꯤꯇꯥꯜꯅꯦ ꯍꯥꯏꯕ꯭ꯔꯣ
ꯍꯥꯥ
ꯃꯥꯅꯅꯦ꯫
ꯎꯝ
ꯐꯥꯔꯃꯥꯁꯤꯁ ꯄꯨꯔꯤꯕ ꯃꯐꯝꯗꯣ
ꯑꯥ
ꯍꯤꯗꯥꯅꯦ ꯍꯥꯏꯕꯔꯥ
ꯑꯗꯨꯗꯤ ꯈꯪꯗꯤꯌꯦ ꯃꯥꯏꯗꯣ ꯗꯨꯀꯥꯟꯅꯦ ꯍꯥꯏꯌꯦ ꯃꯩ ꯍꯣꯁꯄꯤꯇꯥꯜ ꯃꯅꯨꯡꯗ ꯅꯠꯇꯕ ꯈꯪꯗꯦ
ꯑꯣ ꯗꯨꯀꯥꯟꯗ ꯑꯣꯏꯅ ꯌꯥꯎꯕ
ꯎꯝ
ꯑꯁ ꯑꯩꯗꯤ ꯃꯄꯥꯟ ꯂꯝꯗ ꯑꯗꯨꯃꯥꯏꯅ ꯗꯨꯀꯥꯟ ꯐꯝꯕ ꯌꯥꯎꯕ ꯇꯧꯕꯁꯦ
ꯎꯝ
ꯇꯜꯂꯤꯅꯦ ꯃꯣꯏ ꯑꯗꯨꯒꯤ ꯐꯨ ꯀꯣꯅꯔꯁꯤꯡꯗꯣ ꯎꯅ ꯅꯨꯄꯤ ꯃꯆꯥꯒ ꯑꯣꯏꯔꯦꯗꯅ
ꯎꯝ
ꯑꯗꯨꯅ ꯑꯣꯏꯅ ꯑꯃꯨꯛ ꯅꯝꯊꯥꯛꯀ ꯃꯣꯏꯊꯦꯝ ꯇꯧꯕꯤꯔꯝꯗꯣꯏ ꯄꯣꯠꯅꯦꯕ
ꯄꯪꯌꯥ ꯌꯥꯕ ꯅꯠꯇꯦꯗ ꯑꯗꯨꯒꯨꯝꯕꯒ
ꯍꯥꯏꯕ ꯋꯥꯅꯤꯅꯦ ꯅꯨꯄꯤꯁꯤꯡꯁꯦ ꯄꯩꯁꯥ ꯈꯔ ꯎꯁꯜꯂꯗꯤ ꯍꯦꯛꯇ ꯃꯊꯥꯃꯣꯏꯒ ꯑꯣꯟꯗꯅꯀꯣ ꯑꯥꯗ ꯑꯇꯣꯞꯄ ꯅꯨꯄꯥꯁꯤꯡꯒ ꯄꯥꯔꯇꯤꯒ ꯇꯧꯗꯅ ꯍꯦꯛꯇ ꯂꯩꯃꯤꯟꯅꯕꯒ ꯌꯥꯎꯏꯅꯦ ꯋꯥꯊꯣꯛ ꯍꯦꯛꯇ ꯊꯣꯛꯏꯅꯦ
ꯌꯥꯔꯦ ꯑꯗꯨ ꯋꯥꯔꯤꯗ ꯇꯣꯛꯁꯤ ꯑꯗꯨꯒꯨꯝꯕꯒꯤ ꯋꯥꯔꯤ
ꯎꯝ
ꯅꯣꯏꯗꯤ ꯀꯩꯀꯩ ꯗꯧꯔꯤꯒꯦ
ꯑꯩꯈꯣꯏ ꯍꯥꯏꯕꯨ ꯑꯩ ꯍꯥꯏꯕꯨ ꯄꯁꯨ ꯇ ꯊꯗꯄ ꯇꯕꯨꯗꯗ ꯂꯩꯔꯤꯗꯨꯅꯤ ꯄꯪꯪꯂꯩ ꯂꯩ ꯄꯪꯆꯥ ꯃꯆꯥꯗ
ꯄꯪꯆꯥ ꯃꯆꯥ ꯄꯪꯂꯩ ꯃꯔꯩꯕ ꯌꯥꯕ꯭ꯔꯥꯅꯦ
ꯌꯨꯝ ꯂꯣꯝꯗ ꯊꯕꯛ ꯈꯔꯗꯤ ꯇꯧꯕꯅꯗꯤ ꯍꯥꯏꯔꯛꯑꯕꯅꯤ ꯑꯩꯅ ꯃꯇꯝ ꯈꯔꯗꯤ ꯉꯥꯏꯈꯣꯛ ꯈꯥꯡꯈꯤꯒ ꯈꯣꯠꯈꯤꯒꯦ ꯑꯗꯨꯒ ꯇꯧꯅꯕ ꯍꯣꯠꯅꯔꯒꯦ ꯀꯥꯏꯅꯗꯤ ꯍꯥꯏꯒꯤꯕꯅꯤ ꯏꯃꯥꯍꯣꯏꯗꯤ ꯀꯃꯥꯏ ꯀꯃꯥꯏ ꯇꯧꯔꯤ ꯃꯁꯥ ꯀꯜꯂꯤꯕ ꯑꯗꯨꯝ
ꯀꯩꯝ ꯇꯧꯗꯦ ꯏꯃꯥ ꯍꯣꯏ ꯑꯗꯨꯝ ꯂꯩꯔꯤ ꯍꯤꯡꯈꯣꯜ ꯁꯝꯕꯟ ꯀꯟꯅ ꯀꯣꯏꯔꯤ
ꯎꯝ ꯅꯣꯏꯕꯕꯥ ꯍꯥꯏꯗꯤ ꯃꯁ ꯏ ꯎ
ꯀꯩꯖꯥꯏꯕ ꯍꯥꯥ
ꯏꯃꯥ ꯍꯣꯏ ꯃꯁꯥꯀꯜꯂꯤꯉꯩꯗꯣ ꯑꯗꯨꯗ ꯌꯨꯝ ꯄꯥꯜꯍꯧꯅꯕ ꯇꯧꯔꯣ ꯍꯥꯏꯕ
ꯄꯥꯟꯈꯤꯔꯣꯏꯗ ꯋꯥ
ꯀꯔꯤꯒꯤ ꯄꯥꯥꯟꯒꯤꯔꯣꯏ ꯗꯨꯏꯕ
ꯋꯥꯠꯂꯤꯕ
ꯅꯃꯥꯅ ꯏꯆꯥꯅꯨꯄꯤꯁꯦ ꯂꯤꯁꯜꯂꯛꯑꯦ ꯌꯨꯝ ꯄꯥꯟꯕ ꯇꯧꯍꯟꯅꯕ ꯇꯧꯗꯕ ꯌꯥꯗ꯭ꯔꯦ ꯀꯥꯏꯅꯒ ꯍꯥꯏꯗ꯭ꯔꯣ
ꯍꯥꯏ ꯗꯦꯗ
ꯍꯥꯏꯗꯤꯌꯦ
ꯎꯝ
ꯍꯥꯏꯔꯝꯒꯅꯤꯗꯅ ꯁꯤ ꯊꯤꯁꯤꯟꯅꯅꯣ
ꯑꯣ ꯑꯩ ꯑꯃꯨꯛ ꯇꯧꯔꯛꯀꯦꯀꯣ
ꯀꯩꯒꯤꯅꯣ
ꯑꯩ ꯑꯃꯨꯛ ꯇꯧꯔꯛꯀꯦꯕ
ꯌꯥꯔꯣꯏ ꯍꯣꯏ ꯍꯣꯏ ꯊꯝꯃꯒ ꯑꯃꯨꯛ ꯐꯖꯅ ꯇꯧꯔꯛꯑꯣ